ꯍꯜꯂꯣ
ꯍꯜꯂꯣ
ꯅꯨꯡꯉꯥꯏꯔꯤꯕ꯭ꯔꯣ
ꯅꯨꯡꯉꯥꯏꯌꯦ
ꯑ ꯑꯦ ꯅꯨꯡꯉꯥꯏꯔꯦꯗꯨꯗꯤ ꯑꯦ ꯕꯦꯛꯒ꯭ꯔꯥꯎꯟ ꯌꯥꯝ ꯂꯩꯕ ꯌꯥꯗꯦ ꯍꯥꯏꯕꯅꯤꯀꯣ ꯔꯨꯜꯗ
ꯀꯔꯤ ꯋꯥꯔꯤ ꯁꯟꯅ ꯊꯕꯛ ꯍꯧꯔꯦ ꯉꯁꯤꯗꯣ ꯂꯥꯏꯕ꯭ꯔꯦꯔꯤꯗ ꯈꯟꯗ ꯃꯟ ꯐꯁ ꯃꯟꯦ
ꯑꯣ ꯉꯁꯤꯅ
ꯍꯟꯗꯛꯀꯤ ꯖꯨꯟ ꯐꯥꯔꯁꯇ ꯍꯧꯋꯦ ꯉꯁꯤꯅ ꯊꯥꯔꯠ ꯇꯩ
ꯑꯣ ꯅꯨꯡꯉꯥꯏꯔꯤꯕ꯭ꯔꯥ
ꯑꯗꯨꯝ ꯅꯨꯡꯉꯥꯏ ꯂꯥꯏꯕ꯭ꯔꯦꯔꯤꯗꯣ ꯄꯤꯛꯑꯒ ꯑꯗꯨꯒ ꯕꯤ ꯑꯦꯠꯀꯤꯁꯨ ꯑꯣꯏꯕꯒꯤ ꯀ꯭ꯂꯥꯁ
ꯑꯠꯆꯥ ꯑꯠ ꯑꯦ ꯑꯗꯨꯗꯤ ꯌꯥꯝꯃꯣꯏꯅꯀꯣ
ꯍꯣꯏ ꯑꯗꯨꯒ ꯑꯩꯗꯣ ꯎꯝ ꯈꯔ ꯊꯨꯔꯕꯒꯤꯀꯣ
ꯎꯝ
ꯀ꯭ꯂꯥꯁꯤꯐꯤꯀꯦꯁꯟꯗꯣ ꯀꯩꯅꯣꯗ ꯀꯣꯂꯂꯣꯟ ꯀ꯭ꯂꯥꯁꯤꯐꯤꯀꯦꯁꯟ ꯑꯣꯏꯅ ꯑꯗꯨꯝ ꯇꯧꯈ꯭ꯔꯒꯦ ꯍꯥꯏꯔ ꯈꯜꯂꯕ ꯃꯣꯏꯗ ꯀ꯭ꯂꯥꯁꯤꯐꯤꯀꯦꯁꯟꯗꯤ ꯑꯃꯠꯇ ꯇꯧꯔꯝꯗꯦ ꯆꯠꯇ꯭ꯔꯦꯕ
ꯑꯣ ꯑꯗꯨ ꯇꯧꯕ ꯇꯧꯔꯦꯗꯤꯗꯤꯗꯤ ꯗꯤ ꯁꯤ ꯈꯣꯏꯅꯗꯤ ꯅꯨꯡꯉꯥꯏ ꯍꯥꯏꯕꯅꯦ
ꯍꯣꯏ ꯗꯤꯗꯤꯁꯤꯅꯗꯤ ꯅꯨꯡꯉꯥꯏ ꯍꯥꯏꯌꯦ ꯑꯦꯛꯖꯦꯛ ꯑꯗꯨꯒ ꯊꯝꯕꯗꯨꯁꯨ ꯑꯦꯔꯦꯟꯖ ꯀꯩꯁꯨ ꯇꯧꯗꯕꯤꯗ ꯅꯝꯕꯔꯅ ꯑꯗꯨꯝ ꯇꯧꯕ ꯌꯥꯏ ꯍꯥꯏꯌꯦꯕꯀꯣ ꯑꯗꯣ ꯑꯩꯒꯤꯗꯤ ꯑ ꯗꯤꯗꯤ ꯁꯤꯗꯣ ꯑꯩꯅ ꯄ꯭ꯔꯁꯥꯟꯇꯅ ꯑꯥꯏꯗꯤꯌꯥ ꯄꯤꯕꯅꯦꯕ ꯍꯧꯖꯤꯛꯀꯤꯗꯨꯗꯤ ꯃꯥꯅ ꯑꯦꯝ ꯌꯨꯒꯤ ꯂꯥꯏꯕ꯭ꯔꯦꯔꯤꯗꯤ ꯁꯤ ꯁꯤ ꯇꯧꯋꯦꯅ ꯑꯗꯨꯒ ꯕꯨꯛ ꯃꯣꯁ ꯑꯣꯐ ꯗ ꯕꯨꯛ ꯤ ꯑꯦꯝ ꯌꯨꯗ ꯂꯩꯒꯅꯤꯅ ꯑꯗꯨꯗꯒꯦ ꯃꯥꯅ ꯕꯨꯛꯁꯤꯡꯗꯣ ꯑꯗꯨꯒꯤ ꯃꯌꯥꯝꯗꯨꯗꯒꯤ ꯑꯗꯨꯝ ꯑꯩꯅ ꯈꯪꯗ꯭ꯔꯁꯨ ꯑꯗꯨꯗꯒꯤ ꯌꯦꯡꯉꯒ ꯃꯣꯏꯒꯤꯗ ꯌꯦꯡꯕ ꯌꯥꯏꯗꯅ
ꯕꯤ ꯑꯦꯠ ꯕꯨ ꯌ ꯂꯩꯔꯔꯣꯏꯗ ꯑꯩꯈꯣꯏ ꯂꯩꯕꯔꯤꯗ
ꯍꯣꯏ ꯌꯥꯝꯅꯕꯨꯗꯤ ꯂꯩꯔꯣꯏꯗꯣꯏꯁꯨ ꯈꯔ ꯑꯗꯨꯝ ꯂꯩꯒꯅꯤꯅ
ꯎꯝ ꯑꯗꯨ ꯃꯅꯗꯕ ꯌꯥꯏꯑꯦ
ꯀ꯭ꯂꯥꯁꯤꯐꯤꯀꯦꯁꯟꯗꯣꯀꯣ ꯍꯣꯏ ꯑꯗꯣ ꯑꯩꯅꯪ
ꯅꯧꯃꯤꯗꯨꯁꯨ ꯍꯥꯡꯉꯣ ꯅꯧꯃꯤ ꯇꯧꯕꯅꯦ ꯃꯃꯤꯗꯣ ꯤꯗꯤꯁꯤꯅꯅꯥ ꯇꯧꯕꯗꯣ ꯑꯗꯨꯗꯒꯤꯂ ꯔꯝꯒꯅꯤ ꯃꯉꯣꯟꯗ ꯍꯪꯉꯗꯤꯔꯣꯏ ꯑꯩ ꯅꯍꯥꯟꯗꯣ ꯃꯉꯣꯟꯗ ꯄꯤ ꯗꯤ ꯑꯦꯐ ꯈꯣꯏꯔ ꯑꯗꯨꯝ ꯁꯦꯟꯗꯤ ꯇꯧꯕꯅꯦ ꯗꯤꯗꯤ ꯁꯤ ꯕꯨꯣꯛꯀꯤ ꯀꯣ
ꯍꯣꯏ ꯑꯩꯅ ꯑꯩꯉꯣꯟꯗꯒꯤ ꯑꯩꯉꯣꯟꯗꯒꯤꯁꯨ ꯇꯧ ꯊꯥꯕꯗ ꯉ ꯑꯃꯨꯛ ꯁꯨ ꯑꯃꯨꯛꯀ ꯃꯥꯡꯈ꯭ꯔꯦ ꯍꯥꯏꯔꯒ ꯑꯗꯣ ꯑꯩ ꯏꯟꯗꯦꯛꯁ ꯄꯥꯝꯕ ꯏꯟꯗꯦꯛꯁꯇꯣ ꯑꯩꯉꯣꯟꯗ ꯌꯥꯎꯔꯝꯗ꯭ꯔꯕ
ꯂꯩꯒꯅꯤꯅ ꯂꯩꯒꯅꯤ ꯑꯗꯨꯗꯤ ꯏꯟꯇꯔꯅꯦꯜꯒꯨꯝꯕꯁꯨ ꯐꯥꯖꯅ
ꯑꯗꯨꯒꯒ ꯃꯣꯏꯅꯕꯨ ꯀꯨꯝꯕ ꯆꯪꯕꯗꯨꯗꯤ ꯑꯗꯨꯝ ꯍꯥꯏꯔꯛꯑꯣ ꯈꯣꯠꯂꯣ ꯍꯥꯏꯔꯛꯑꯦꯕꯀꯣ ꯍꯧꯗꯤ ꯑꯩꯅ ꯑꯗꯨꯝ ꯑꯛꯁ ꯇꯧꯕꯗ ꯑꯗꯨꯝ ꯄꯤꯕꯤꯌꯦꯕ ꯃꯣꯏꯅ ꯑꯩꯒꯤ ꯗꯁꯣ ꯄꯤꯕꯤꯌꯦ ꯉꯁꯤ ꯉꯔꯥꯡ ꯂꯩ ꯅꯍꯥꯟ ꯑꯗꯨꯝ ꯑꯩ ꯂꯥꯛꯄꯗ ꯑꯣꯗꯔ ꯇꯧꯋꯦ ꯑꯗꯨꯒ ꯉꯔꯥꯡ ꯑꯗꯨ ꯑꯗꯨꯝ ꯑꯅꯧꯕ ꯍꯥꯞꯄꯤꯑꯕ
ꯑ ꯀꯍꯥ ꯄꯥꯏꯕ
ꯑꯥ ꯀꯒꯣꯍꯥꯗꯣ ꯑꯩꯅ ꯍꯥꯞꯅꯕ ꯍꯥꯏꯕꯅꯦ ꯑꯗꯣ ꯑꯦꯝ ꯌꯨꯒꯤ ꯁꯥꯔ ꯂꯣꯀꯦꯟꯗ꯭ꯔꯣ ꯍꯥꯏꯔꯒ ꯅꯨꯄꯥ ꯑꯃꯗ ꯍꯥꯏꯕꯒꯤ ꯍꯥꯏꯌꯦꯕꯀꯣ ꯁꯥꯔ ꯗꯣꯔꯦꯟꯗ꯭ꯔꯣꯗ ꯑꯩ ꯅꯝꯕꯔ ꯂꯧꯔꯒ ꯑꯗꯣ ꯍꯥꯏꯕꯗꯣ ꯃꯥꯅ ꯁꯇꯔꯗꯦꯗ ꯂꯥꯛꯀꯦ ꯍꯥꯏꯔ ꯍꯥꯏꯕ ꯑꯗꯣ ꯁꯠ ꯇꯔꯗꯦꯗ ꯂꯥꯛꯀꯦ ꯍꯥꯏꯕꯁꯦ ꯈꯔ ꯊꯨꯕ꯭ꯔꯥ ꯈꯣꯠꯄ꯭ꯔꯥ ꯑꯗꯨꯃꯥꯏꯅ ꯍꯪꯉꯦ ꯃꯥꯅ ꯑꯗꯣ ꯁꯦꯇꯔꯗꯦꯗ ꯍꯥꯏꯕꯗꯧ ꯃꯥꯅ ꯑꯦꯝ ꯌꯨꯒꯤ ꯀꯩꯅꯣꯒꯤꯁꯨ ꯍꯥꯏꯕ꯭ꯔꯥ ꯗꯤ ꯑꯦꯝ ꯌꯨꯒꯤ ꯇꯧꯋꯦ ꯍꯥꯏꯕ ꯑꯗꯨꯗ ꯅꯨꯄꯥ ꯑꯃꯁꯨ ꯂꯩꯌꯦꯦ ꯃꯥꯅ ꯀꯨꯍꯥꯗꯨꯗꯤ ꯂꯩ ꯑꯣ ꯁꯦꯠ ꯑꯞ ꯇꯧꯕꯗꯨꯗꯤ ꯃꯣꯏꯒꯤ ꯑꯩꯈꯣꯏꯒꯤ ꯁꯤꯗ ꯋꯦꯕ ꯗꯤꯖꯥꯏꯟ ꯇꯧꯕ ꯅꯨꯄꯥ ꯂꯩ ꯍꯥꯏꯕꯀꯣ ꯃꯣꯏꯒꯤ ꯍꯧꯖꯤꯛꯀꯤ ꯀꯣꯂꯦꯁꯇꯨꯒꯤ ꯋꯦꯕ ꯗꯤꯖꯥꯏꯟ ꯇꯧꯕꯤꯔꯝꯕ ꯍꯗ ꯑꯗꯨ ꯇꯧꯕ ꯉꯝꯒꯅꯤ ꯍꯥꯏꯕ ꯃꯣꯏꯅ ꯄꯩꯁꯥꯗꯣ ꯑꯗꯨꯝ ꯈꯔ ꯇꯥꯡꯕꯗꯨꯗ ꯁꯣꯜ ꯄꯥꯝꯕ꯭ꯔꯥ ꯍꯪꯉꯤꯍꯦ ꯁꯣꯜꯗꯨꯗꯤ ꯑꯩꯠꯇꯤ ꯊꯥꯎꯖꯟ ꯍꯦꯟꯅ ꯄꯤꯌꯦꯅ
ꯄꯦꯁꯅꯤ
ꯍꯣꯏ ꯑꯗꯨꯒ ꯀꯣꯍꯥꯗꯨꯗꯤ ꯑꯩꯅ ꯑꯦꯛꯁꯄꯤꯔꯤꯌꯦꯟꯁ ꯂꯩꯈ꯭ꯔꯕꯒꯤ ꯈꯔꯇꯪ ꯑꯣꯏꯁꯨ ꯅꯨꯡꯉꯥꯏꯅ
ꯒꯍꯥꯗꯤ ꯃꯤ ꯂꯣꯏꯅꯃꯛꯁꯨ ꯄꯥꯏꯑ ꯀꯃꯟꯁꯨ ꯍꯣꯏꯑꯦ ꯑꯗꯨꯒ ꯌꯨꯖꯥꯔꯒꯤ ꯀ꯭ꯔꯤꯞ ꯀꯥꯔꯠꯁꯨ ꯂꯣꯏꯅꯃꯛꯅꯨꯡꯉꯥꯏ ꯍꯥꯏꯀꯣ
ꯍꯣꯏ ꯑꯗꯨꯒꯤ ꯍꯥꯏꯕ ꯑꯗꯨꯒ ꯃꯣꯏꯒꯤ ꯏꯁꯇꯨꯗꯦꯟꯁꯨ ꯇꯨ ꯍꯟꯗ꯭ꯔꯦꯠ ꯃꯨ ꯈꯛꯇ ꯑꯗꯨꯅ ꯄꯩꯁꯥꯗꯣ ꯃꯣꯏꯅ ꯑꯩꯒꯤꯗꯃꯛꯇꯣ ꯑꯗꯨꯝ ꯑꯩꯇꯤꯟ ꯃꯌꯥꯗ ꯁꯃꯥꯏ ꯍꯥꯏ
ꯑꯣ ꯌꯥꯝ ꯐꯩꯅ ꯏꯇꯤꯟꯗꯤ ꯌꯥꯝ ꯐꯈ꯭ꯔꯕꯅꯦ ꯅꯪ ꯑꯗꯨꯝ ꯅꯥꯛꯁꯨ ꯅꯥꯏꯅꯀꯣ
ꯍꯣꯏ ꯑꯩꯉꯣꯟꯗꯗꯤ ꯌꯥꯝ ꯐ ꯑꯗꯣ ꯕꯔꯥꯗꯕꯨꯗꯤ ꯈꯤꯇꯪ ꯍꯦꯟꯅ ꯂꯧꯋꯦꯕ ꯅꯨꯡꯇꯤꯒꯤ ꯑꯗꯨꯝ ꯑꯩꯅ ꯆꯠꯄꯗꯣ ꯈꯔ ꯂꯝꯕꯤꯗꯣ ꯍꯣ ꯃꯦꯟ ꯔꯣꯗ ꯑꯣꯏꯕꯗꯒꯤ ꯈꯔ ꯆꯪꯉꯒ ꯂꯩ ꯒꯤ ꯑꯇꯣꯞꯄ ꯑꯩꯅ ꯔꯤꯖꯥꯚ ꯆꯠꯂꯒ ꯒꯥꯔꯤꯗꯣ ꯆꯠꯄ ꯀꯥꯟꯗ ꯑꯗꯨꯝ ꯐꯤꯐꯇꯤ ꯑꯗꯨꯃꯥꯏꯅ ꯆꯪꯉꯦꯕ ꯅꯨꯡꯇꯤꯒꯤ ꯋꯥꯟ ꯋꯦꯗ
ꯎꯝ
ꯆꯠꯂꯁꯨ ꯑꯗꯨꯝ ꯅꯛꯄꯨꯗꯤꯅꯦ ꯑꯩ ꯉꯁꯥꯏ ꯍꯜꯂꯛꯄꯗꯒꯤ ꯑꯩ ꯈꯣꯡꯅ ꯍꯜꯂꯛꯑꯦꯕ ꯆꯪ ꯍꯜꯂꯛꯄ ꯀꯥꯟꯗ ꯇ꯭ꯋꯦꯟꯇꯤ ꯃꯤꯅꯠ ꯑꯗꯨꯝ ꯆꯠꯂꯦ ꯑꯦꯝ ꯌꯨ ꯀꯦꯝꯄꯁ ꯀꯨꯝꯕꯅꯦꯕꯣ ꯑꯗꯨꯝ ꯍ ꯁꯦꯡꯅ ꯍꯥꯏꯔꯗꯤꯀꯣ ꯑꯗꯨ ꯑꯣꯏꯁꯨ ꯑꯗꯨꯝ ꯅꯣꯡ ꯆꯨꯕꯅꯤꯅ ꯍꯧꯖꯤꯛꯇꯤ ꯇꯣꯗꯁꯦ ꯀꯨꯝꯕꯔ ꯆꯠꯦ ꯑꯗꯨꯒꯤ ꯑꯗꯨꯝ ꯑꯗꯨꯃꯥꯏꯅ ꯇꯧꯋꯦ ꯋꯥꯔꯤ ꯍꯥꯏꯕ ꯑꯗꯨꯒ ꯃꯣꯏ ꯂꯥꯏꯕ꯭ꯔꯦꯔꯤꯌꯥꯟ ꯑꯃ ꯂꯩꯔꯝꯃꯦ ꯑꯗꯨꯒ ꯃꯣꯏ ꯅ꯭ꯌꯨꯁꯄꯦꯄꯔ ꯀꯤꯡꯒꯨꯝꯕ ꯑꯝꯇ ꯇꯧꯔꯝꯗꯦꯕꯀꯣ ꯑꯗꯣꯩꯅ ꯉꯁꯥꯏꯗꯒꯤ ꯇꯧꯕ ꯍꯧꯧꯕꯅꯦ ꯍꯨꯠꯂꯒ ꯇꯧꯋ
ꯑ ꯑꯗꯣ ꯃꯣꯏꯁꯦ ꯑꯗꯨꯝ ꯅꯪ ꯑꯗꯨꯝ ꯃꯣꯏ ꯇꯧ ꯑꯗꯨꯝ ꯅꯪꯅ ꯌꯥꯔꯗꯤ ꯑꯗꯨꯝ ꯄꯨꯟꯁꯤ ꯆꯨꯞꯄ ꯇꯧꯕ ꯌꯥꯔꯅꯤꯕꯣ
ꯍꯣꯏ ꯍ ꯑꯗꯨꯃꯥꯏꯅ ꯍꯥꯏꯌꯦ ꯑꯗꯨꯒ ꯃꯣꯏꯅ ꯅꯪꯒꯤ ꯍꯣꯏ ꯇꯧꯅꯤ ꯍꯥꯏꯌꯦ ꯇꯧꯋꯦ ꯍꯥꯏꯌꯦ ꯑꯗꯨꯒ ꯅꯨꯄꯤ ꯑꯃꯃ ꯁ ꯄꯔ ꯑꯃ ꯂꯩꯔꯝꯃꯦꯕ ꯑꯩꯒꯤꯗꯤꯝ ꯍꯦꯒꯤ ꯃꯥꯛꯇꯥ ꯑꯗꯣꯁꯨ ꯗꯣ ꯃꯥ ꯍꯋꯥꯏ ꯐꯥꯔꯁ ꯇꯥꯏꯝ ꯆꯪꯉꯛꯄ ꯀꯥꯟꯗ ꯃꯥꯗꯨꯁꯨ ꯗꯥꯏꯠ ꯍꯥꯔꯅꯦꯦꯁꯇ ꯆꯪꯕꯅꯦ ꯍꯥꯏꯌꯦꯕꯀꯣ
ꯎꯝ
ꯑꯗꯨꯒ ꯗꯥꯏ ꯑꯦꯟ ꯍꯥꯔꯅꯦꯁꯇꯗꯤ ꯌꯥꯝ ꯐꯗ꯭ꯔꯣ ꯁꯦꯡꯅ ꯍꯥꯏꯗꯤ ꯒꯣꯚꯔꯃꯦꯟꯁꯨ ꯅꯠꯇꯦꯅ
ꯍꯝ
ꯑꯗꯨꯗꯨꯒ ꯃꯥꯗꯣ ꯆꯪꯕꯗꯣ ꯁꯨꯄꯔ ꯑꯣꯏ ꯍꯥꯏ ꯃꯥꯏ ꯅꯨꯄꯥꯗꯨꯕꯨꯗꯤ ꯇꯤꯆꯔꯅꯦꯕꯀꯣ ꯍꯥꯟꯅ ꯑꯣꯏꯔꯝꯕꯗꯣ ꯑꯗꯣ ꯆꯨꯂ ꯍꯦ ꯆꯪꯕ ꯀꯥꯟꯗ ꯃꯥꯗꯣ ꯑꯩꯠ ꯊꯥꯎꯖꯟ ꯁꯥꯕꯤꯌꯦꯦ ꯍꯥꯏꯌꯦ
ꯑꯥ
ꯑꯗꯨꯒ ꯍꯧꯖꯤꯛꯄꯨꯗꯤ ꯇꯨꯋꯦꯜꯐ ꯍꯥꯏꯕ꯭ꯔꯥ ꯑꯗꯨꯃꯥꯏꯅ ꯌꯧꯒ ꯍꯥꯏꯕꯅꯤ ꯇꯨꯋꯦꯜꯞ ꯍꯥꯏꯕ꯭ꯔꯥ ꯊꯥꯔꯇꯤꯟ ꯍꯥꯏꯕ꯭ꯔꯥ
ꯑꯣ ꯐꯔꯦ ꯐꯔꯦ ꯐꯔꯦ ꯑꯗꯨꯝ ꯇꯧꯋ ꯑꯗꯨꯒ ꯅꯪ ꯉꯥꯏꯍꯥꯛꯇꯪ ꯇꯧꯔꯗꯤ ꯒꯥꯔꯤ ꯄꯦꯛꯄꯒꯨꯝꯕꯁꯨ ꯂꯧꯕ ꯌꯥꯏꯅ ꯈꯔ ꯇꯧꯔꯦꯒ
ꯍꯧꯖꯤꯛꯇꯣ ꯍꯧꯖꯤꯛꯇꯣ ꯑꯩꯈꯣꯏ ꯑꯩꯅ ꯑꯩꯅ ꯒꯥꯔꯤꯗꯣ ꯑꯇꯣꯞꯄꯗꯤ ꯑꯗꯨꯝ ꯈꯔ ꯈꯨꯠꯂꯣꯏꯗꯕꯗꯣ ꯕꯦꯁꯄꯥꯥꯗ ꯍꯩꯈꯤꯕꯒꯤ ꯑꯗꯨꯗꯣ ꯑꯩꯈꯣꯏꯕꯥꯅ ꯕꯦꯁꯄꯥ ꯁꯦꯀꯦꯟ ꯍꯦꯟ ꯑꯃ ꯂꯩꯕꯤꯒꯦ ꯍꯥꯏ
ꯎꯝꯀ ꯍꯪꯒꯨꯝꯕꯒꯤꯦ ꯊꯦꯡꯅꯀꯣ ꯄꯩꯁꯥ ꯌꯥꯝ ꯁꯦꯚ ꯇꯧꯒꯅꯤ ꯎꯝ
ꯑꯗꯨꯨ ꯂꯩꯕꯤꯒꯦ ꯍꯥꯏꯌꯦ ꯑꯍꯥꯟꯕꯒꯤꯗꯤ ꯑꯗꯨꯗꯨꯒ ꯈꯔ ꯂꯩꯔꯒ ꯑꯗꯨꯝ ꯑꯩꯅ ꯑꯗꯨꯝ ꯂꯩꯖꯕ ꯌꯥꯏꯅ
ꯌꯥꯏ ꯌꯥꯏ ꯐꯖꯅ ꯇꯧꯋ ꯄꯩꯁꯥ ꯐꯖꯅ ꯁꯦꯚ ꯇꯧꯋ ꯌ ꯄꯥꯏ
ꯍꯣꯏ ꯃꯣꯏꯅ ꯃꯣꯏꯅ ꯑꯗꯨꯝ ꯑꯩ ꯊꯕꯛ ꯑꯗꯨ ꯆꯪꯕ ꯀꯥꯟꯗ ꯏꯁꯇꯥꯐꯀꯨꯝꯕꯅ ꯗꯣꯅꯦꯁꯟ ꯇꯧꯕ꯭ꯔꯥꯒꯨꯝꯕ ꯍꯪꯉꯦꯕꯀꯣ ꯍꯥꯏꯗꯤ ꯃꯣꯏꯁꯤ ꯊꯕꯛ ꯇꯧꯕꯁꯦ ꯋꯥ ꯍꯥꯏꯅꯔꯒ ꯆꯪꯉꯗꯤ ꯍꯥꯏꯗꯤ ꯃꯣꯏꯗꯤ ꯁꯦꯝꯃꯤ ꯒꯣꯕꯔꯃꯦꯟ ꯑꯣꯏꯔꯁꯨ ꯗꯣꯅꯦꯠ ꯇꯧꯕ ꯃꯥꯜꯂꯦꯕ ꯃꯤꯁꯤꯡꯗꯣ ꯑꯗꯨ ꯑꯗꯨꯒꯤ ꯑꯩꯉꯣꯟꯗ ꯗꯣꯅꯦꯁꯟ ꯇꯧꯕ꯭ꯔꯥ ꯑꯩꯗꯤ ꯇꯧꯗꯦ ꯍꯥꯏ ꯑꯗꯨꯃꯥꯏꯅ ꯍꯥꯏꯕ
ꯑ
ꯑꯗꯨꯃꯥꯏꯅ ꯇꯧꯕꯧꯕ ꯌꯥꯔꯦ ꯑꯗꯨꯒ ꯀꯩꯒꯨꯝꯕ ꯑꯩ ꯂꯥꯏꯕꯛ ꯐꯔꯗꯤ ꯒꯣꯚꯔꯃꯦꯟꯒꯤ ꯃꯥꯏ ꯀꯣꯂꯦꯖ ꯒꯣꯚꯔꯃꯦꯟ ꯇꯩꯁꯟꯕꯤꯕ ꯂꯩꯌꯦꯅ
ꯎꯝ ꯑꯗꯨꯗꯣꯅꯦ ꯑꯗꯨꯅꯤ
ꯇꯧꯔꯖꯑꯒ
ꯁꯦꯃꯤꯁꯦ ꯌꯥꯝ ꯐꯕꯅꯦ ꯑꯗꯨꯝ ꯍꯧꯖꯤꯛ ꯅꯪꯒꯤꯁꯦ ꯑꯗꯨꯝ ꯐꯥꯈ꯭ꯔꯦ ꯍꯥꯏ ꯁꯤꯃꯤ ꯅꯠꯇꯕ ꯑꯣ ꯒꯣꯚꯔꯃꯦꯟ ꯅꯠꯇꯕ ꯏꯇꯤꯟꯗꯤ ꯑꯩ ꯅꯣꯏ ꯃꯐꯝꯗ ꯑꯗꯨꯝ ꯑꯣꯏꯔꯗꯤ ꯑꯩꯅ ꯈ ꯑꯗꯨꯝ ꯌꯥꯔꯦ ꯈꯜꯂꯦꯃꯤ ꯑꯩꯈꯣꯏ ꯌꯦꯡꯉꯣ ꯁꯅꯥꯇꯤꯗ ꯑꯥ ꯆꯠꯂꯒ
ꯐꯇꯤ ꯌꯧꯗꯦꯕ ꯑꯗꯣ ꯑꯩꯠꯇꯤꯟ ꯃꯌꯥ ꯑꯗꯨꯝ ꯁꯚꯦꯟꯇꯤꯟꯒ ꯑꯗꯨꯝ ꯈꯔꯅꯦꯕ
ꯎꯝ ꯑꯗꯨ ꯑꯣꯏꯔꯁꯨ ꯐꯤꯞꯇꯤꯟ ꯍꯦꯟꯗꯤ ꯑꯗꯨꯝ ꯌꯥꯏꯅ ꯍꯧꯖꯤꯛ ꯐꯥꯔꯁ ꯇꯥꯏꯝꯕꯨꯗꯤ ꯗꯦꯜꯂꯤꯗ ꯐꯥꯎ ꯌꯥꯝ ꯄꯤꯗꯕ ꯅꯦꯗꯥ
ꯍꯣꯏ ꯕꯤꯖꯤꯌꯥꯗꯣ ꯕꯤꯌꯥ ꯐꯤꯐꯇꯤꯟ ꯑꯣꯏꯌꯦꯦ ꯑꯗꯨꯒ ꯇꯦꯅꯦ ꯍꯥꯏꯌꯦ ꯑꯗ ꯄ꯭ꯔꯁꯥꯟꯇꯒꯤꯁꯨ ꯑꯗꯣ ꯃꯥꯗꯤ ꯁꯨꯝ ꯆꯠꯁꯨ ꯆꯠꯇꯦꯅ ꯐꯩꯅ ꯄ꯭ꯔꯁꯥꯟꯇꯒꯤ ꯊꯥꯔ ꯇꯤꯟ ꯑꯗꯨꯏꯁꯖꯨ ꯃꯥꯁꯨ ꯆꯥꯕ ꯊꯛꯄ ꯂꯣꯏꯅ ꯌꯥꯎꯔꯤꯅꯤ ꯀꯩꯅꫭ
ꯎꯝ ꯂꯧꯃꯤꯅ ꯍꯧꯖꯤꯛꯇꯤ ꯐꯤꯁ ꯐꯤꯞꯇꯤꯟ ꯁꯤꯛꯁꯇꯤꯟꯗꯤ ꯄꯥꯔꯥ ꯑꯃꯒ ꯃꯣꯏ
ꯍꯣꯏ ꯃꯥꯁꯨ ꯑꯗꯨꯝ ꯍꯦꯟꯒꯠꯂꯝꯃꯦ ꯑꯗꯨꯒ ꯑꯩ ꯑꯩꯒꯤꯗꯤ ꯃꯟꯗꯦ ꯇꯨ ꯁꯦꯇꯔꯗꯦꯗꯤ ꯑꯣꯏꯌꯦꯕꯀꯣ ꯑꯗꯨꯒ ꯕꯦꯛ ꯚꯦꯀꯦꯁꯟꯒꯨꯝꯕꯕꯨꯗꯤ ꯍꯣꯏ ꯂꯩꯌꯦ ꯋꯤꯟꯇꯔ ꯕ꯭ꯔꯦꯛ ꯁꯝꯃꯔ ꯕ꯭ꯔꯦꯛ
ꯑꯗꯣ ꯂꯥꯏꯕ꯭ꯔꯔ ꯕꯨꯛ ꯄꯤꯛꯈ꯭ꯔꯗꯤ ꯑꯗꯨꯝ ꯊꯕꯛꯁꯦ ꯅꯨꯡꯉꯥꯏꯕꯅꯤꯅ ꯍꯥꯏꯕꯗꯤ
ꯍꯥꯏ ꯍꯣꯏ ꯑ ꯍꯣꯏ ꯑꯍꯥꯝꯕꯒꯤ ꯑꯍꯥꯝꯕꯒꯤꯗꯤ ꯑꯗꯨꯝ ꯃꯣꯏ ꯀꯩꯝ ꯇꯧꯔꯝꯗ꯭ꯔꯕꯅꯤꯅ ꯌꯥꯝ ꯌꯥꯝ ꯋꯥ ꯒꯅꯤ ꯀꯣ ꯑꯗꯨꯒ ꯑꯗꯨꯝ ꯂꯩꯈ꯭ꯔꯗꯤ ꯑꯗꯨꯝ ꯀꯔꯤꯁꯨ ꯊꯕꯛ ꯂꯩꯔꯔꯣꯏ
ꯑꯗꯨꯅꯤ ꯇꯞ ꯇꯞꯅ ꯇꯧꯑꯣ ꯑꯗꯨꯝ ꯀꯩꯅꯣ ꯇꯧꯔꯒ ꯀꯣ ꯅꯨꯡꯉꯥꯏꯅ ꯑꯗꯨꯝ ꯀꯩꯅꯣ ꯅꯨꯡꯇꯤ ꯇꯧꯕ ꯑꯗꯨꯒ ꯇꯥꯞꯅꯗꯤ ꯇꯧꯕ ꯗꯦꯜꯂꯤꯗ ꯎꯝ ꯎꯝ ꯗꯦꯜꯂꯤ ꯂꯩꯌꯦꯅ ꯑꯩ ꯅꯍꯥꯟꯗꯒꯤ ꯂꯩꯈ꯭ꯔꯕꯅꯤꯅ
ꯈꯪꯗꯦ ꯑꯗꯨ ꯑꯩ ꯑ ꯑꯩ ꯑꯣꯛꯇꯣꯕꯔ ꯅꯕꯦꯝꯕꯔ ꯑꯗꯨꯏꯗ ꯑꯣꯛꯇꯣꯕꯔ ꯅꯕꯦꯝꯕꯔ ꯑꯗꯨꯏꯗ ꯗꯦꯜꯂꯤ ꯂꯥꯛꯄ ꯌꯥꯏ ꯑꯗꯣ ꯍꯥꯏꯔꯛꯀꯦ
ꯀ ꯀꯔꯤ ꯂꯩꯕꯔꯥ
ꯀꯦ ꯇꯧꯅꯦ ꯑꯩ ꯐ꯭ꯔꯦꯟꯁꯤꯡ ꯑꯩ ꯐ꯭ꯔꯦꯟ ꯃꯌꯥꯝ ꯂꯩꯌꯦꯅ ꯍꯜꯂꯣ ꯇꯥꯕꯔ‌ꯣ ꯕꯦ
ꯀꯔꯤ ꯀꯔꯤ ꯂꯩꯕ꯭ꯔꯥ ꯅꯪ ꯃꯨꯛ ꯍꯥꯏꯌꯣ
ꯍꯥꯏꯕ꯭ꯔꯣ
ꯍꯥꯥ ꯀꯔꯤ ꯍꯥꯏꯕ
ꯃꯥꯡꯈ꯭ꯔꯦ ꯅꯪꯗꯣ ꯇꯨꯃꯤꯟꯅ ꯉꯥꯏꯍꯥꯛꯇꯪ
ꯀꯩꯅꯣ ꯃꯤꯅ ꯀꯣꯜ ꯇꯧꯔꯛꯄꯗꯨꯒꯤꯅꯤ
ꯍꯣꯏ ꯑꯗꯨ ꯑꯗꯣ ꯑꯩꯒꯤ ꯐ꯭ꯔꯦꯟ ꯃꯌꯥꯝ ꯂꯩꯕꯗꯣ ꯑꯗꯣ ꯃꯣꯏꯅ ꯎꯗꯤꯄꯨꯔ ꯆꯁꯤꯔꯥ ꯍꯥꯏꯕ ꯑꯗꯨ ꯑꯩ ꯀꯩ ꯍꯥꯏꯅ ꯁꯨꯛ ꯌꯥꯝ ꯁꯥꯕ꯭ꯔꯣ ꯗꯦꯜꯂꯤꯗꯣ
ꯑꯦ ꯅꯪ ꯑꯣꯛꯇꯣꯕꯔꯗ ꯂꯩꯔꯗꯤ ꯁꯨꯡꯁꯥ ꯁꯥꯔꯔꯣꯏ ꯅꯨꯡꯉꯥꯏꯕ ꯃꯇꯝꯅꯤ ꯖꯨꯂꯥꯏ ꯖꯨꯟ ꯖꯨꯂꯥꯏ ꯑꯣꯒꯁ ꯌꯧꯔꯗꯤꯀꯣ
ꯍꯧꯖꯤꯛ ꯌꯥꯝ ꯁꯥꯕꯔ ꯑꯗꯣ
ꯁꯥꯏꯌ‌ꯦ ꯎꯝ ꯍꯧꯖꯤꯛꯇꯤ ꯁꯥꯏꯌ‌ꯦ ꯍꯧꯖꯤꯛꯇꯤ ꯖꯨꯟꯅꯤꯅ ꯀ‌ꯣ
ꯈꯪꯉ‌ꯦ ꯈꯪꯉ‌ꯦ ꯍꯤꯠ ꯋ‌ꯦꯞ
ꯑꯁ ꯁꯥꯕꯕꯨꯗꯤ ꯎꯝ ꯍꯥꯏꯔꯨꯅꯨ ꯑꯩꯈꯣꯏꯅ ꯄ꯭ꯔꯦꯟ ꯁꯨꯝ ꯇꯧ ꯇꯧꯗꯕ
ꯅꯪ ꯀꯩ ꯀꯩꯗꯧꯕ꯭ꯔꯣꯗꯣ ꯀꯩꯗꯧꯔꯤꯅꯣ ꯅꯪ ꯑꯗꯨꯗ ꯊꯕꯛ ꯇꯧꯈ꯭ꯔꯕ‌ꯣ
ꯑꯦ ꯊꯕꯛ ꯇꯧ ꯑꯩ ꯀꯩꯅꯣꯅꯦ ꯄꯤ ꯑꯩꯁ ꯗꯤꯒꯨꯝꯕ ꯑꯦꯄ꯭ꯂꯥꯏ ꯇꯧꯁꯤ꯭ꯔꯅꯗꯤ ꯇꯧꯕꯅꯦ
ꯄꯤ ꯑꯩꯁ ꯇꯤ ꯀꯨꯝꯕ ꯑ ꯑꯗꯨ ꯅꯪ ꯅꯪ ꯉꯝꯖꯔꯗꯤ ꯄꯤ ꯍꯩꯆ ꯗꯤ ꯇꯧꯔꯒ ꯀꯩꯅꯣ ꯇꯧꯔꯁꯨ ꯌꯥꯏꯅ ꯀꯣꯜ ꯁꯦꯟꯇꯔꯒꯨꯝꯕ
ꯎꯝ ꯎꯝ ꯑꯗꯨꯕꯨꯗꯤ ꯑꯩ ꯇꯧꯔꯣꯏ ꯄꯤ ꯑꯩꯆ ꯗꯤꯒꯤ ꯍꯧꯖꯤꯛ ꯑꯦꯄ꯭ꯂꯤꯀꯦꯁꯟ ꯊ‌ꯣꯔꯗꯤꯅꯀꯣ ꯉꯥꯏꯗꯤ ꯉꯥꯏꯕꯅꯦꯕ ꯑ ꯑꯗꯨ ꯃꯅꯤꯄꯨꯔꯒꯅꯤ ꯅ‌ꯦꯍꯨ ꯒ ꯁꯨꯃꯣ ꯂꯥꯛꯇꯤ ꯂꯥꯛꯀꯅꯤ
ꯍꯣꯏ ꯑꯩꯁꯨ ꯄꯤ ꯑꯩꯩꯆ ꯗꯤ ꯇꯧꯗꯤ ꯇꯧꯅꯤꯡꯉꯦ ꯑꯗꯣ ꯅꯦꯠꯇꯣ ꯍꯟꯗꯛꯁꯨ ꯑꯩꯈꯣꯏꯒꯤꯗꯣ ꯑꯣ ꯕꯤ ꯁꯤ ꯍꯥꯟꯅꯗꯤ ꯑꯗꯨꯝ ꯑꯣ ꯕꯤ ꯁꯤ ꯍꯥꯏꯔꯒ ꯑꯗꯨꯝ ꯑꯞꯂꯣꯗ ꯇꯧꯕ ꯌꯥꯏꯗꯅ ꯍꯟꯗꯛꯇꯥ ꯗꯥꯏꯔ‌ꯦꯛ ꯑꯦꯛꯖꯦꯛ ꯐꯥꯏꯜꯗꯣ ꯑꯞꯂꯣꯗ ꯇꯧꯗ꯭ꯔꯗꯤ ꯌꯥꯍꯟꯗ꯭ꯔꯦꯕꯀꯣ ꯀꯩꯅꯣ ꯇꯧꯕꯗꯨꯒꯤ
ꯑꯣ ꯑꯗꯨ ꯐꯣꯝ ꯐꯤꯜ ꯑꯞ ꯇꯧꯕ ꯌꯥꯗꯦ
ꯑ ꯍꯟꯗꯛꯇꯣꯗꯤ ꯌꯥꯗꯦ ꯑꯗꯨꯒꯤ ꯑꯩꯗꯣ ꯗꯤꯁꯦꯝꯕꯔꯗ ꯑꯣꯏꯅ ꯇꯧꯒꯦ ꯀ ꯍꯥꯏ ꯊꯅ ꯅꯍꯥꯟꯁꯦꯁꯨ ꯐꯣꯟ ꯇꯧꯔꯛꯑꯃꯤ ꯂꯤꯡꯖꯃꯟꯒ ꯂꯤꯡꯖꯥꯃꯟꯕꯨꯖꯩ ꯑꯗꯨꯝ ꯄꯥꯎ ꯍꯥꯎꯅꯦ ꯑꯗꯨꯒ ꯖ ꯖ ꯀꯣꯏꯔ ꯀ ꯇꯅ ꯅꯍꯥꯟꯅ ꯀꯣꯜ ꯇꯧꯔꯛꯑꯝꯕ ꯑ ꯀꯩꯅꯣ ꯅꯍꯥꯟ ꯃꯦꯠꯁ ꯅꯨꯃꯤꯠꯇꯣ ꯎꯝ ꯆꯝꯄꯤꯌꯟ ꯂꯤꯦꯛ ꯆꯦꯝꯄꯤꯌꯟ ꯂꯤꯒ ꯅꯨꯃꯤꯠꯇ ꯀꯧ ꯇꯧꯔꯛꯄꯅꯦ
ꯑꯃꯥꯃꯨꯛ ꯀꯣꯜ ꯇꯧꯔ ꯑꯩꯈꯣꯏꯒꯤ ꯇꯥꯈ꯭ꯔꯦ
ꯍꯣꯏ ꯍꯣꯏ ꯍꯣꯏ ꯍꯣꯏ